ꯑꯥ
ꯑꯥꯎ ꯇꯥꯏꯌꯦ
ꯀꯩꯇꯧꯕ꯭ꯔ ꯅꯪꯗꯤ
ꯀꯩꯁꯨ ꯇꯧꯗꯦ ꯅꯪꯗꯤ ꯀꯩꯗꯧꯔꯤꯒꯦ
ꯑꯩꯗꯤ ꯍꯧꯖꯤꯛꯅ ꯆꯥꯛ ꯆꯥꯔꯤ
ꯑꯣ
ꯌꯥꯝꯗꯦ
ꯑꯈꯣꯏ ꯀꯩꯅꯣ ꯎꯝ ꯀ꯭ꯂꯥꯁ ꯂꯣꯏꯔꯒ ꯍꯜꯂꯛꯄꯗ ꯉꯥꯏꯔꯤ
ꯑꯣ ꯀꯔꯤ ꯃꯊꯦꯜ ꯆꯥꯔꯦ
ꯑꯈꯣꯏꯗꯤ ꯉꯁꯤ ꯎꯝ ꯀꯥꯡꯁꯣꯏ ꯆꯥꯏ ꯅꯣꯏꯇꯤ
ꯑꯩꯗꯤ ꯉꯁꯤ ꯉꯥ ꯆꯥꯏ
ꯑꯣ ꯍꯥꯎꯋꯤꯅꯦ ꯅꯣꯏ ꯍꯧꯖꯤꯛꯀꯥꯟ ꯀꯩꯗꯧꯔꯤꯒꯦ ꯅꯣꯏꯗꯤ
ꯑꯗꯨꯝ ꯂꯩꯔꯤꯌꯦ ꯍꯧꯖꯤꯛꯀꯥꯟ ꯚꯦꯀꯦꯁꯟ ꯊꯥꯕꯒꯤ ꯌꯨꯝꯗ ꯑꯗꯨꯝ ꯅꯣꯏꯗꯤ ꯚꯦꯀꯦꯁꯟꯒꯨꯝꯕ ꯊꯥꯗꯦ
ꯑꯈꯣꯏꯗꯤ ꯊꯥꯗꯦꯗ
ꯀ꯭ꯔꯤꯒꯤꯔ
ꯑ ꯑꯈꯣꯏ ꯑꯦꯛꯖꯥꯝꯗꯣ ꯑꯥꯒꯁ ꯂꯣꯏꯔꯒ ꯊꯥꯅꯤꯅ ꯍꯥꯏꯕ ꯑꯗꯨꯒꯤ
ꯑꯣ ꯑꯗꯨꯗꯤ ꯀꯨꯏꯗ꯭ꯔꯦꯅꯦ ꯑꯦꯛꯖꯥꯝꯗꯣ
ꯍꯣꯏ ꯀꯨꯏꯗ꯭ꯔꯦ
ꯅꯪꯗꯤ ꯀ꯭ꯔꯤ ꯇꯝ ꯅꯪ ꯍꯥꯟꯅ ꯍꯥꯏꯔꯣ
ꯅꯪꯗꯤ ꯍꯨꯖꯤꯛꯀꯥꯡ ꯀꯩꯗ ꯂꯩꯒꯦ ꯀꯥꯏꯗ ꯂꯩꯒꯦ
ꯑꯩꯗꯤ ꯌꯨꯝꯗ ꯂꯩꯌꯦ ꯍꯧꯖꯤꯛꯀꯥꯟ ꯁꯨꯠ ꯇꯤ ꯊꯥꯕꯒꯤ ꯀꯣ ꯌꯨꯝꯗ
ꯑꯥ
ꯅꯨꯡꯉꯥꯏꯕ꯭ꯔꯣ ꯅꯪꯗꯤ ꯑꯗꯨꯝ ꯅꯨꯡꯉꯥꯏꯕ꯭ꯔꫭ
ꯍꯣꯏ ꯑꯗꯨꯝ ꯅꯨꯡꯉꯥꯏꯌꯦ ꯑꯗꯨ ꯅꯣꯏ ꯎꯝ ꯀꯩꯅꯣ ꯑꯥ ꯀꯔꯤ ꯑꯣꯏꯅ ꯀꯔꯤ ꯀꯔꯤ ꯀꯔꯤ ꯇꯧꯕꯤꯔꯤꯒꯦ
ꯑꯩꯔ
ꯑꯥ
ꯎꯝ ꯑꯗꯨꯝ ꯀꯝꯃꯥꯏ ꯍꯥꯏꯁꯤꯔ ꯑꯗꯨꯝ ꯇ꯭ꯔꯦꯅꯤꯡ ꯑꯣꯏꯅ ꯑꯗꯨꯝ ꯆꯠꯄ
ꯑꯣ ꯀꯩ ꯇ꯭ꯔꯦꯅꯤꯡꯅꯣ
ꯎꯝ ꯍꯣꯇꯦꯜ ꯃꯦꯅꯦꯁꯃꯦꯟ ꯒꯨꯝꯕꯅꯤꯗ
ꯑꯣ ꯅꯨꯡꯉꯥꯏꯅꯤꯌꯦ
ꯅꯪꯗꯤ
ꯑꯈꯣꯏ ꯑꯩꯗꯤ ꯅꯔꯁꯤꯡ ꯇꯝꯃꯦ
ꯑꯣ ꯅꯨꯡꯉꯥꯢꯕ꯭ꯔꯥ ꯅ꯭ꯔꯁꯤꯡ ꯇꯝꯗꯣ
ꯋꯥꯏꯌꯗ ꯀꯥꯏꯗ ꯅꯨꯡꯉꯥꯏꯕ꯭ꯔꯣ
ꯍꯍ ꯁꯦꯅꯤꯌꯥꯔꯒꯨꯝꯕ ꯁꯥꯊꯤꯕ꯭ꯔꯣ
ꯁꯥꯊꯤ ꯁꯥꯊꯤꯕꯨꯗꯤ ꯇꯧꯗꯦꯕ ꯑꯗꯨꯕꯨ ꯈꯔ ꯎꯝ ꯌꯦꯡꯁꯤꯟꯕꯗꯣ
ꯑꯧ ꯑꯥ
ꯑꯗꯨꯃꯥꯢꯅ ꯇꯧꯕ ꯅꯣꯢꯗꯤ ꯌꯥꯔ ꯀꯌꯥ ꯇꯝꯒꯦ ꯍꯥꯢꯖꯦ
ꯎꯝ ꯆꯍꯤ ꯑꯃ ꯈꯛꯇꯅꯦ
ꯑꯑꯣ ꯑꯗꯨꯗꯤ ꯅꯦꯛꯁ ꯏꯌꯔ ꯊꯕꯛ ꯇꯧꯕ ꯍꯧꯔꯣꯢꯗꯣꯢꯕ
ꯎꯝ ꯍꯨꯝ ꯁꯤꯑꯣꯢꯗꯤ ꯑꯣꯢꯔꯝꯒꯅꯤ
ꯇꯣꯂꯣꯞ ꯆꯥꯔꯅꯤꯅꯦ ꯑꯗꯨꯅꯖ
ꯑꯍꯦꯍꯦ ꯍ ꯏꯁ ꯅꯪꯁꯨ ꯆꯥꯗꯣꯢꯅꯦ ꯅꯪꯗꯤ ꯅꯪꯗꯤ ꯀ꯭ꯔꯤ ꯏꯌꯥꯔꯔꯥ ꯍꯧꯖꯤꯛꯀꯥꯟꯗꯤ
ꯁꯦꯀꯦꯟ ꯏꯌꯥꯔꯅꯦ ꯑꯥꯒꯁ ꯊꯥꯕ ꯂꯣꯢꯔꯒ ꯊꯥꯔꯠ ꯏꯌꯥꯔ ꯀꯥꯔꯅꯤ ꯈꯣꯏꯁꯨ
ꯏꯁ ꯀꯨꯢꯗ꯭ꯔꯦꯅꯦ ꯑꯗꯨꯗꯤ
ꯍꯣꯏ ꯑꯗꯨ ꯇꯣꯂꯣꯞꯇꯤ ꯅꯪꯅ ꯍꯥꯟꯅ ꯆꯥꯔꯅꯤ
ꯑꯍꯦ ꯍꯥꯍꯥ ꯑꯗꯨ ꯑꯣꯏꯔꯁꯨ ꯏꯁ ꯊꯥꯔꯠ ꯏꯌꯥꯔ ꯀꯥꯔꯗꯤ ꯎꯝ ꯉꯥꯢꯈꯩꯔꯣꯢ
ꯍꯣꯢ ꯅꯩꯈꯥꯢꯔꯗꯣꯢꯅꯤ
ꯑꯍꯦꯍꯦ ꯍꯦ
ꯑꯗꯨ ꯑꯥ ꯑꯁꯤꯗ ꯇꯧꯗꯣꯢꯔꯣ ꯅꯠꯇ꯭ꯔꯒ ꯃꯄꯥꯟ ꯂꯝꯗ ꯇꯧꯗꯨꯢꯔꯣ
ꯈꯪꯗꯦ ꯑꯁ ꯑꯗꯨꯝ ꯃꯄꯥꯟ ꯂꯝꯗꯁꯨ ꯆꯪꯕ ꯀꯅꯩ ꯌꯨꯝꯗꯖꯨ ꯆꯠ ꯊꯥꯗꯣꯛꯅꯤꯡ ꯊꯥꯗꯣꯛꯄꯗꯣ ꯄꯃꯨ
ꯑ ꯑꯣ ꯍ ꯍ ꯑꯗꯣ ꯍꯥꯢꯒꯦ ꯍꯥꯢꯔꯗꯤ ꯃꯄꯥꯟ ꯂꯝꯗꯒꯤꯗꯤ ꯑꯦꯗꯚꯥꯟꯇꯦꯖꯇꯤ ꯌꯥꯝ ꯂꯩꯅ
ꯅꯪꯗꯤ ꯑ ꯍꯣꯁꯇꯦꯜꯗ ꯂꯩꯕ꯭ꯔꯥ ꯅꯠꯇ꯭ꯔꯒ ꯔꯦꯟ ꯑꯣꯢꯅ ꯂꯩꯕ꯭ꯔꯥ
ꯍꯣꯁꯇꯦꯜꯅꯦ ꯑꯩꯈꯣꯢꯗꯤ ꯍꯣꯁꯇꯦꯜ ꯀꯝꯄꯜꯁꯔꯤꯅꯦ ꯑꯩꯈꯣꯢꯒꯤꯗꯤ
ꯑꯣ ꯆꯥꯛ ꯍꯤꯟꯖꯥꯡꯗꯤ ꯅꯨꯡꯉꯥꯏꯕ꯭ꯔꯥ
ꯑꯁ ꯅꯨꯡꯉꯥꯢꯇꯦꯗ ꯗꯥꯜꯒꯨꯝꯕꯒꯤꯇ
ꯑ ꯑ ꯀꯔꯤ ꯍꯥꯢꯁꯤꯔ ꯌꯦꯟꯒꯨꯝꯕꯗꯤ ꯄꯤꯗꯦ
ꯑ ꯊꯔꯁꯗꯦꯒ ꯁꯟꯗꯦꯗ ꯌꯦꯟ ꯄꯤꯌꯦ ꯊꯔꯁꯗꯦꯒ ꯐ ꯊꯥꯔꯁꯗꯦꯒ ꯁꯟꯗꯦꯗꯅ ꯌꯦꯟ ꯄꯤꯕ ꯑꯗꯨꯒ ꯑꯁ ꯇꯨꯁꯗꯦꯒ ꯎꯝ ꯁꯇꯔꯗꯦ ꯑꯗꯨꯗꯅ ꯌꯦꯔꯨꯝ ꯄꯤꯕ ꯑꯇꯩꯗꯤ ꯂꯣꯢ ꯇꯥꯜꯅꯤ
ꯑ ꯅꯨꯉꯥꯢꯀꯣ ꯅꯣꯢꯗꯤ
ꯍꯣꯢ ꯇꯧꯔꯛꯀꯅꯤ
ꯑꯦꯍꯦꯍꯦ ꯈ꯭ꯔꯥ ꯈ꯭ꯔꯥ ꯇꯧꯔꯛꯑꯣ ꯑꯍꯍ
ꯑ ꯍꯦꯍꯦ ꯑꯗꯨ ꯅꯣꯢꯗꯤ ꯃꯆꯤꯟ ꯃꯅꯥꯎ ꯀꯌꯥ ꯁꯨꯕ꯭ꯔꯣ
ꯑꯩꯔ ꯑꯩꯗꯤ ꯑꯍꯨꯝ ꯑꯍꯨꯝꯁꯨ ꯅꯨꯄꯤ ꯑꯅꯤ ꯅꯨꯞ ꯄꯥ ꯑꯃ
ꯑꯣ ꯑꯩ ꯑꯩꯗꯤ ꯑꯩꯈꯣꯢ ꯃꯤ ꯇꯔꯨꯛ ꯁꯨꯑꯦ
ꯑꯣ ꯅꯨꯄꯥ ꯀꯌꯥ ꯅꯨꯄꯤ ꯀꯌꯥ
ꯐꯥꯔꯁꯀ ꯑꯥ ꯅꯨ ꯅꯨꯄꯤ ꯑ ꯅꯠꯇꯦ ꯍꯣꯏ ꯅꯨꯄꯤ ꯃꯔꯤ ꯅꯨꯄꯥ ꯑꯅꯤ ꯐꯥꯔꯁꯀ ꯂꯥꯁꯇꯨꯅ ꯅꯨꯄꯥ ꯃꯌꯥꯏꯒꯤꯗꯨꯅ ꯂꯣꯏ ꯅꯨꯄꯤꯅꯤ
ꯑꯣ ꯃꯤ ꯌꯥꯝꯕꯅ ꯐꯥꯏꯗ
ꯍꯣꯏ ꯃꯤ ꯌꯥꯝꯕꯅ ꯍꯥ ꯍꯥ ꯑꯗꯨ ꯋꯥ ꯄꯩꯁꯥꯒꯨꯝꯕꯗ ꯗꯤ ꯋꯥꯏꯗ ꯈꯔꯗꯤ ꯂꯥꯏꯛ ꯄꯣꯀꯦꯠ ꯃꯅꯤꯒꯨꯝꯕ ꯍꯥꯏꯒꯦ ꯍꯥꯏꯔꯗꯤꯀꯣ ꯑꯗꯨꯝ ꯑꯥ ꯑꯍꯟꯕꯨꯗꯤ ꯄꯥꯛ ꯄꯤꯗꯦ ꯍꯥꯏꯕ ꯑꯉꯥꯡꯁꯤꯡꯕꯨꯗꯤ ꯄꯤꯌꯦꯕ ꯑꯗꯣ ꯄ ꯑꯍꯟꯕꯨꯗꯤ ꯌꯥꯎꯔꯛꯇꯦꯕ ꯄꯣꯀꯦꯠ ꯃꯅꯤꯗꯣ ꯑꯗꯨꯒꯤ
ꯑꯍꯥ ꯅꯪ ꯅꯪ ꯑꯗꯨꯗꯤ ꯑꯥ ꯅꯪ ꯃꯌꯥꯏꯗꯔꯥ ꯂꯩ
ꯍꯥ ꯑꯍꯨꯝ ꯑꯍꯨꯝ ꯁꯨꯕ ꯑꯩꯅ
ꯑꯣ ꯍꯥ ꯍꯥ
ꯑꯗꯨ ꯑꯩꯒꯤ ꯃꯈꯥꯗꯗꯤ ꯂꯣꯏ ꯄꯤꯇ꯭ꯔꯨꯨꯞ ꯄꯤꯇ꯭ꯔꯨ ꯄꯤꯛꯏꯕꯅꯤꯅꯀꯣ ꯃꯣꯏꯅ ꯅꯤꯔꯥꯗꯤ ꯄꯤꯌꯦꯕ ꯑꯩꯈꯣꯏꯅ ꯅꯤꯔꯗꯤ ꯑꯍꯟ ꯑꯣꯏꯔꯦ ꯀꯩꯗꯧꯒꯦ ꯍꯥꯏꯕ꯭ꯔꯣꯅ ꯑꯩꯈꯣꯏꯗꯤ ꯆꯩꯌꯦꯕ
ꯑꯥ ꯎꯍ
ꯑ ꯅꯣꯏ ꯃꯃꯥ ꯕꯕꯥ ꯍꯣꯏꯗꯤ ꯀꯔꯤ ꯀꯔꯤ ꯇꯧꯕ꯭ꯔꯥ
ꯑꯩꯈꯣꯏ ꯃꯃꯥ ꯑꯩꯈꯣꯏ ꯃꯃꯥꯗꯤ ꯀꯔꯤꯁꯨ ꯇꯧꯗꯦꯗ ꯍꯥꯎꯁ ꯋꯥꯏꯐꯅꯦ ꯑꯗꯣ ꯑꯩꯈꯣꯏ ꯎꯝ ꯑꯩꯈꯣꯏ ꯕꯕꯥꯅ ꯀꯔꯤꯔꯥ ꯕꯤꯖꯤꯅꯦꯁ ꯇꯧꯕ
ꯕꯤꯖꯤꯅꯦꯁ ꯇꯧꯕꯗꯣ ꯄꯩꯁꯥ ꯌꯥꯝ ꯂꯥꯛꯑꯦꯅꯗꯤ ꯍꯥꯏꯌꯦ ꯀꯣ ꯅꯠꯇ꯭ꯔꯣ
ꯈꯪꯗꯦꯗ ꯂꯥꯛꯄ꯭ꯔꯥ ꯆꯠꯄ꯭ꯔꯥ ꯐꯍꯥꯍꯥ ꯍꯥ ꯍ ꯍ ꯍꯥ ꯅꯣꯏꯗꯤ ꯅꯣꯏ ꯃꯃꯥ ꯕꯕꯥ ꯈꯣꯏꯗꯤ ꯀꯩꯇꯧꯕ꯭ꯔꯣ
ꯑꯥ ꯈꯣꯏ ꯃꯃꯥꯗꯤ ꯑꯗꯨꯝ ꯌꯨꯝꯗ ꯑꯗꯨꯝ ꯂꯩꯕꯅꯦ ꯑꯗꯨꯒ ꯑꯩꯒꯤ ꯕꯥꯅ ꯊꯕꯛ ꯑꯗꯨꯝ ꯇꯧꯕ
ꯑꯣ
ꯐꯝꯗꯦꯗ ꯑꯍꯥ
ꯑꯍꯥ ꯅꯪꯁꯨ ꯏꯝꯐꯥꯜ ꯂꯩꯕ꯭ꯔꯣ
ꯑꯥ ꯍꯧꯖꯤꯛ ꯑꯥ ꯎꯝꯍ ꯑꯩ ꯑꯥ ꯌꯨꯝꯗ ꯂꯩꯌꯦ ꯌꯨꯝ
ꯑꯥ ꯑꯣ ꯑꯣ ꯑꯣ ꯅꯣꯏꯗꯤ ꯀꯩ ꯈꯨꯨꯟꯗꯩꯔꯣ
ꯎꯝ ꯍꯥꯏꯗꯣꯛꯄ ꯅꯨꯡꯉꯥꯏꯇ꯭ꯔꯦ ꯑꯗꯣ ꯍꯥꯍꯥ
ꯑꯣ ꯑꯥ ꯍꯣ ꯍꯣ ꯍꯣꯏ ꯀꯥꯏꯗꯦ ꯍꯦꯍ
ꯍꯥ ꯍ ꯍꯥ ꯍꯥ ꯑꯗꯨꯝ ꯂꯩꯗꯣꯏꯔꯥ ꯅꯠꯇ꯭ꯔꯒ ꯑꯗꯨꯝ ꯀ꯭ꯂꯥꯁ ꯆꯥꯠꯇꯣꯏꯔꯥ
ꯑꯥ ꯍꯣꯔꯦꯟ ꯄꯨꯡ ꯑꯅꯤ ꯑꯗꯨꯋꯥꯏꯗ ꯑꯃꯨꯛ ꯀ꯭ꯂꯥꯁ ꯆꯠꯀꯅꯤ ꯑꯩꯈꯣꯏꯗꯤ
ꯑꯣ ꯑꯩꯗꯤ ꯌꯨꯝ ꯎꯝ ꯑꯩꯗꯤ ꯑꯗꯨꯝ ꯌꯨꯝꯗ ꯑꯗꯨꯝ ꯍꯣꯏ ꯄꯩꯁꯥ ꯂꯩꯇꯦ ꯀꯣꯏꯕ ꯆꯠꯅꯤꯉꯥꯏꯒꯤ ꯑꯩꯁꯨ ꯊꯣꯛꯄꯀꯥꯟꯗ ꯏꯃꯥꯟꯅꯕꯤ ꯈꯣꯏꯁꯨ ꯂꯩꯇꯦꯕ ꯃꯣꯏꯁꯨ ꯑꯗꯨꯝ ꯀ꯭ꯂꯥꯁꯀꯨꯝꯕ ꯁ꯭ꯀꯨꯜꯒꯨꯝꯕ ꯑꯗꯨꯨꯝ ꯆꯠꯈ꯭ꯔꯦꯕ ꯑꯗꯨ ꯑꯣꯏꯕꯒꯤ ꯀꯣꯏꯆꯥꯠ ꯆꯥꯠꯄꯗꯣ ꯑꯥ ꯀꯣꯏ ꯑꯥ ꯑꯗꯨꯝ ꯀꯣꯏꯕ ꯆꯥꯠꯄꯗꯣ ꯐꯪꯗꯦ ꯁꯟꯗꯦ ꯅꯠꯇ꯭ꯔꯥꯗꯤ
ꯑꯣ
ꯑꯗꯨ ꯑꯣꯏꯔꯅꯤꯗ ꯅꯣꯏꯗꯤ ꯑꯗꯨꯝ ꯄꯪꯒꯨꯝꯕ ꯊꯣꯛꯍꯟꯕ꯭ꯔꯥ
ꯑꯥ ꯑꯈꯣꯏ ꯑꯦꯞꯄ꯭ꯂꯤꯀꯦꯁꯟ ꯄꯤꯌꯦ ꯑꯗꯨꯒ ꯁꯟꯗꯦꯒꯨꯝꯕꯗ ꯆꯔꯆ ꯀꯥꯒꯦ ꯍꯥꯏꯔꯗꯤ ꯑꯗꯨꯝ ꯄꯤꯌꯦ ꯍꯣꯏ
ꯑꯣ ꯑꯗꯨ ꯑꯗꯨ ꯑꯣꯏꯔꯗꯤ ꯑꯗꯨꯝ ꯅꯨꯡꯇꯤꯒꯤ ꯑꯗꯨꯝ ꯑ ꯁꯟꯗꯦ ꯑꯗꯨꯝ ꯆꯠ ꯄꯌꯥꯏꯅ
ꯍꯣꯏ ꯑꯗꯨꯝ ꯆꯠꯂꯦ
ꯐꯩꯌꯦ ꯅꯣꯏ ꯍꯣꯁꯇꯦꯜꯗꯣ ꯃꯤ ꯑꯇꯣꯞꯄꯗꯤ ꯆꯠꯍꯟꯗꯦ
ꯑꯣ
ꯑꯥ ꯑꯗꯨꯝ ꯄꯣꯆꯩ ꯄꯣꯠꯆꯩꯒꯨꯝꯕ ꯂꯧꯅꯤꯡꯉꯥꯏꯒꯤꯀꯣ ꯊꯣꯛꯀꯦ ꯍꯥꯏꯔꯖꯨ ꯊꯣꯛꯍꯟꯗꯦꯕ
ꯑꯣ
ꯗ꯭ꯌꯨꯇꯤꯒꯨꯝꯕꯗꯤ ꯆꯠꯄ꯭ꯔꯥ
ꯗꯤꯌꯨꯇꯤ ꯍꯣꯏ ꯗꯤꯌꯨꯇꯤꯗꯣ ꯂꯥꯁꯋꯤꯛꯅ ꯂꯣꯏꯕꯗ ꯉꯥꯏꯔꯤ ꯑꯩꯈꯣꯏꯁꯨ ꯐꯥꯏ ꯍꯧꯖꯤꯛꯇꯤ ꯐꯥꯏꯅꯦ ꯑꯦꯛꯖꯥꯝ ꯂꯥꯛꯑꯕꯅꯤꯅꯀꯣ ꯗꯤꯇꯤ ꯊꯥꯗ꯭ꯔꯦ
ꯑꯣ ꯅꯨꯉꯥꯏꯕ꯭ꯔꯥ ꯅꯨꯇꯤ ꯆꯠꯄꯗꯣ
ꯑꯥ ꯈꯪꯗꯦꯗ ꯅꯨꯡꯉꯥꯏꯌꯦ ꯍꯥꯏꯁꯤꯔꯥ
ꯎꯝ ꯄꯩꯁꯥ ꯌꯥꯝ ꯇꯤꯡꯔꯝꯒꯅꯤꯀꯣ ꯑꯗꯨ ꯑꯣꯏꯔꯗꯤ ꯗꯤꯌꯨꯇꯤ ꯆꯥꯠꯄꯀꯥꯟꯗ ꯍꯥꯏꯕꯗꯤ ꯑꯆꯥꯄꯣꯠ ꯆꯥ ꯑꯗꯨꯝ ꯆꯥꯅꯉꯥꯏꯒꯤ
ꯍꯣꯏ ꯑꯈꯣꯏꯁꯨ ꯑꯦꯝꯇꯤ ꯏꯁꯇꯣꯃꯛꯇ ꯑꯗꯨꯝ ꯆꯥꯠꯄꯅꯤꯅꯀꯣ ꯑꯗꯨꯒꯤ ꯑꯗꯨꯝ ꯑꯆꯥꯄꯣꯠꯀꯨꯝꯕ ꯂꯩꯔ ꯆꯥꯕꯗ ꯄꯩꯁꯥꯗꯤ ꯆꯠꯂꯦ ꯍꯣꯏ
ꯎꯝ ꯑꯣꯏꯔꯝ ꯋꯥꯔꯁꯨ ꯑꯗꯨꯝ ꯈꯥꯡꯔ ꯈꯪꯔꯒ ꯑꯗꯨꯝ ꯇꯧ
ꯍꯣꯏ ꯍꯣꯏ
ꯅꯪꯗꯤ ꯕꯣꯜ ꯒꯨꯝꯕ ꯌꯦꯡꯕ꯭ꯔꯥ
ꯍꯣꯏ ꯌꯦꯡꯉꯦ ꯌꯥꯝꯅ ꯑꯈꯣꯏꯗꯤ ꯀꯩꯅꯣꯒꯁꯨ ꯇꯧꯅꯩ ꯕꯦꯠꯁꯨ ꯇꯧꯅꯔꯒ ꯄꯩꯁꯥ ꯊꯥꯗꯅꯔꯒ ꯌꯥꯝ ꯇꯧꯋꯦ ꯉꯔꯥꯡꯁꯨ ꯑꯥꯔꯖꯦꯟꯇꯤꯅꯥꯒꯤ ꯇꯧꯋꯦꯕ ꯑꯈꯣꯏꯗꯣ
ꯑꯣ ꯀꯌꯥ ꯀꯌꯥ ꯊꯥ ꯀꯌꯥ
ꯑ ꯑꯩꯅ ꯑꯩꯅ ꯉꯝꯃꯗꯤ ꯃꯣꯏꯕꯨ ꯐꯥꯏꯚ ꯍꯟꯗ꯭ꯔꯦꯠ ꯄꯤꯗꯣꯏꯕ ꯃꯣꯏꯅ ꯉꯝꯃꯗꯤ ꯑꯩꯕꯨ ꯐꯥꯏꯚ ꯍꯟꯗ꯭ꯔꯦꯠ ꯄꯤꯗꯨꯏꯕ ꯑꯗꯨꯃꯥꯏꯅ ꯕꯦꯠ ꯊꯥꯅꯕꯅꯦꯗ
ꯅꯣꯏꯗꯤ ꯇꯧꯗ꯭ꯔꯣ ꯑꯗꯨꯃꯥꯏꯅ
ꯎꯝ ꯇꯧꯗꯦꯗ ꯑꯩꯈꯣꯏꯗꯤ ꯇꯧꯅꯤꯡꯉꯥꯏꯒꯤꯁꯨ ꯄꯩꯁꯥ ꯂꯩꯇꯦ
ꯅꯣꯏꯗꯤ ꯇꯤ ꯑꯥ ꯐꯣꯟꯗ ꯌꯦꯡꯕ꯭ꯔꯣ ꯅꯠꯇ꯭ꯔ ꯇꯤꯚꯤꯗ ꯌꯦꯡꯕ꯭ꯔꯣ
ꯇꯤꯚꯤꯗ ꯑꯣꯏꯅ ꯌꯦꯡꯉꯦ
ꯇꯤꯚꯤꯗ ꯌꯦꯡꯕꯅꯗꯤ ꯍꯟ ꯅꯨꯡꯉꯥꯏꯕꯅꯦ ꯂꯥꯏꯛ ꯐ꯭ꯔꯦꯟꯁ ꯀꯣꯏ ꯀꯧꯔꯛꯑꯒ ꯑꯗꯨꯝ ꯄꯨꯂꯞ ꯌꯦꯡꯃꯤꯟꯅꯕꯗꯣ
ꯍꯣꯏ
ꯑꯗꯨꯅꯗꯤ ꯅꯨꯡꯉꯥꯏꯕꯅꯦ
ꯂꯩꯀꯥꯏꯁꯤꯡꯅ ꯑꯗꯨꯝ ꯂꯥꯛ ꯑꯗꯨꯝ ꯂꯥꯛꯔꯒ
ꯑꯥ
ꯆꯥꯛ ꯍꯤꯟꯖꯥꯡ ꯊꯣꯡꯂꯒ ꯑꯗꯨꯝ ꯌꯦꯡꯉꯦ
ꯑꯣ ꯅꯨꯡꯉꯥꯏꯅꯦ ꯅꯣꯏꯅ ꯍꯦꯟꯅ ꯑꯈꯣꯏꯗꯤ ꯍꯣꯁ ꯍꯣꯁꯇꯦꯜ ꯑꯣꯏꯕꯅꯤꯅ ꯃꯁꯥ ꯃꯁꯥꯒꯤ ꯐꯣꯟꯗ ꯑꯗꯨꯝ ꯌꯦꯡꯉ ꯑꯈꯣꯏꯗꯤ ꯌꯦꯡꯔꯝꯃꯁꯨ ꯄꯨꯡ ꯇꯪꯈꯥꯏ ꯑꯃ ꯇꯨꯝꯃꯒ ꯑꯃꯨꯛ ꯍꯧꯒꯠꯂꯛꯄꯗ ꯍꯦꯛꯇ ꯒꯦꯝ ꯂꯣꯏꯔꯒ ꯑꯗꯨꯝ ꯍꯧꯒꯠꯂꯦ
ꯑ ꯍꯣ ꯑꯗꯨ ꯅꯣꯏ ꯑꯗꯨꯝ ꯄꯨꯂꯞ ꯌꯦꯡꯕ ꯌꯥꯏꯅ ꯅꯣꯏꯁꯨ
ꯑꯗꯨ ꯑꯥ ꯃꯤ ꯈꯔꯅꯗꯤ ꯕꯣꯜ ꯌꯦꯡꯅꯤꯡꯗꯕ ꯌꯥꯎꯕꯅꯤꯅ ꯑꯩ ꯈꯤꯇ ꯑꯣꯏꯕꯅꯤꯅ ꯑꯗꯨꯒꯤ
ꯑꯣ ꯌꯦꯡꯅꯤꯡꯕ ꯃꯤꯁꯨ ꯂꯩꯔꯝꯒꯅꯤꯗ
ꯍꯣꯏ ꯐꯥꯏꯅꯦꯜ ꯐꯥꯏꯅꯦꯜꯗ ꯑꯣꯏꯅ ꯄꯨꯂꯞ ꯀꯧꯃꯤꯟꯅꯔ ꯌꯦꯡꯕ ꯇꯥꯔꯦ
ꯍꯣꯏ ꯑꯗꯨꯝꯃꯥꯏꯅ ꯇꯧꯕꯗꯣ ꯅꯨꯡꯉꯥꯏꯕꯅꯦ ꯑꯗꯨꯝ ꯍꯥꯏꯞꯗꯤ ꯈꯔ ꯈꯔꯗꯤ ꯏꯟꯖꯣꯏꯃꯦꯟ ꯇꯧꯗꯣꯏꯅꯤ ꯀ ꯇꯧꯗꯣꯏꯅꯤ
ꯍꯣꯏ ꯍꯣꯏ ꯍꯣꯏ
ꯑꯁ ꯑꯩꯗꯤ ꯑꯗꯨꯝ ꯑꯥ ꯈꯪꯗꯦ ꯀꯣꯏꯕ ꯆꯠꯅꯤꯡꯉꯦ ꯔꯦꯁꯇꯨꯔꯦꯟ ꯒꯨꯝꯕꯗ ꯗ꯭ꯔꯦꯁ ꯐꯖꯕ ꯁꯦꯠꯂꯒ ꯆꯠꯄꯗꯣ
ꯑ ꯅꯨꯡꯉꯥꯏꯒꯅꯤ ꯍꯣꯏ ꯑꯁ ꯑꯈꯣꯏꯁꯨ ꯎꯝ ꯀꯔꯤ ꯍꯥꯏꯁꯤꯔ ꯑ ꯀꯣꯏꯕꯗꯤ ꯆꯠꯅꯤꯌꯦ ꯑꯗꯨꯕꯨ ꯑꯈꯣꯏꯗꯤ ꯁꯤꯗ ꯍꯣꯁꯇꯦꯜ ꯑꯣꯏꯅ ꯂꯥꯛꯄꯅꯤꯅꯀꯣ ꯗ꯭ꯔꯦꯁꯇꯨ ꯄꯨꯔꯛꯇꯕꯅꯤꯅ ꯑꯗꯨꯒꯤ ꯋꯥꯏꯕ ꯑꯥꯎꯠꯇꯤꯡ ꯊꯣꯛ ꯌꯨꯝꯒꯤ ꯗ꯭ꯔꯦꯁꯇꯒꯤ ꯑꯗꯨꯝ ꯊꯣꯛ ꯄꯅꯦ ꯑꯥꯎꯠꯇꯤꯡꯁꯨ
ꯑ ꯊꯣꯛꯄ ꯀꯥꯟꯗ ꯐꯖ ꯐꯖꯕ ꯂꯩꯌꯨꯅ
ꯄꯩꯁꯥ ꯂꯩꯇꯦ ꯕꯖꯦꯠꯇꯣ ꯂꯣ ꯌꯥꯝ ꯑꯣꯏꯈ꯭ꯔꯦ ꯑꯗꯨ ꯂꯩꯅꯤꯡꯉꯥꯏꯒꯤ
ꯅꯣꯏꯒꯤ ꯑꯣꯖꯥ ꯈꯣꯏꯗꯤ ꯐꯕ꯭ꯔ
ꯍꯣꯏ ꯑꯗꯨꯝ ꯐꯩꯌꯦ ꯍꯣꯏ ꯑꯗꯨꯝ ꯃꯤ ꯈꯔꯗꯤ ꯐꯩ ꯍꯥꯏꯁꯨ ꯂꫭꯏ ꯌꯥꯝ ꯐꯕꯗꯤ ꯅꯠꯇꯦꯗ ꯈꯔ ꯐꯗꯕꯖꯨ ꯂꯩ ꯑꯈꯣꯏꯒꯤ ꯋꯥꯔꯗꯦꯟꯗꯤ ꯌꯥꯝ
ꯑꯣ
ꯌꯥꯝ ꯏꯁꯇ꯭ꯔꯤꯛ ꯑꯣꯏꯕꯗꯣ ꯑꯣꯏꯗꯦ ꯍꯥꯏꯕ ꯃꯥꯁꯨ ꯃꯥꯒꯤ ꯊꯕꯛ ꯑꯗꯨꯝ ꯇꯧꯔ ꯂꯩꯌꯦ ꯑꯗꯣ ꯑꯈꯣꯏꯁꯨ ꯑꯈꯣꯏꯒꯤ ꯑꯗꯨꯝ ꯇꯧꯔ ꯂꯩ ꯑꯗꯨꯒ ꯁ꯭ꯇꯗꯤ ꯑꯋꯥꯔꯒꯨꯝꯕꯗꯗꯤ ꯈꯔ ꯏꯁꯇ꯭ꯔꯤꯛ ꯑꯣꯏꯌꯦ
ꯎꯝ ꯑꯗꯨꯅ ꯐꯠꯇ꯭ꯔꯣ
ꯍꯣꯏ
ꯍꯥꯏꯕꯗꯤ ꯂꯥꯏꯔꯤꯛ ꯄꯥꯅꯤꯡꯕ ꯃꯇꯝꯁꯨ ꯃꯤꯅ ꯂꯥꯡꯃꯟꯔ ꯗꯤ ꯄꯥꯕ ꯌꯥꯗꯦꯅ ꯗꯨ ꯑꯣꯏꯕꯒꯤ ꯑꯗꯨꯝ ꯔꯨꯝꯗ ꯄꯥꯕ꯭ꯔ ꯅꯠꯇ꯭ꯔꯒ
ꯍꯣꯏ ꯃꯔꯛ ꯃꯔꯛꯇ ꯔꯨꯝꯗ ꯄꯥꯏꯌꯦ ꯃꯔꯛ ꯃꯔꯛꯇ ꯑꯣꯗꯤꯇꯣꯔꯤꯌꯝ ꯍꯣꯜꯗ ꯀꯥꯈꯠꯂꯒ ꯄꯥꯏꯌꯦ
ꯎꯝ ꯎꯝ ꯅꯣꯏꯗꯤ ꯌꯥꯝ ꯄꯥꯔꯝꯒꯅꯤ
ꯍꯥꯥ
ꯅꯣꯏꯗꯤ ꯂꯥꯏꯔꯤꯛ ꯌꯥꯝ ꯄꯥꯔꯝꯒꯅꯤꯕ
ꯀꯗꯥꯏꯗꯒꯤ ꯄꯥꯕꯅꯣꯗ ꯑꯦꯛꯖꯥꯝꯗꯤ ꯅꯪꯁꯤꯜꯂꯛꯑꯦ ꯍꯥꯏꯕꯕꯨ ꯆꯥꯞꯇꯔ ꯑꯃꯐꯥꯎ ꯀꯣꯕꯥꯔ ꯑꯥꯞ ꯍꯧꯗꯔꯤ
ꯑꯩꯗꯤ ꯂꯥꯏꯔꯤꯛ ꯄꯥꯕ ꯌꯥꯝ ꯇꯥꯜꯂꯦ
ꯑꯈꯣꯢꯁꯨ ꯄꯕ ꯇꯜꯂꯦ ꯂꯥꯏꯔꯤꯛ ꯍꯥꯏꯔꯗꯤ ꯀꯅꯥꯅ ꯄꯥꯅꯤꯡꯕ ꯂꯩꯕ꯭ꯔꯣꯅꯦ ꯂꯥꯏꯔꯤꯛꯄꯨ
ꯔꯨꯝ ꯑꯃꯗ ꯂꯥꯏꯔꯤꯛ ꯀꯟꯅ ꯄꯥꯕ ꯃꯤ ꯂꯩꯔꯗꯤ ꯐꯥꯒꯗꯕ
ꯑꯗꯨꯅꯦ ꯈꯔꯁꯨ ꯃꯣꯇꯤꯚꯦꯠ ꯇꯧꯕꯤꯅꯤꯡꯉꯥꯏ ꯑꯗꯨꯁꯨ ꯅꯠꯇꯦꯕ ꯃꯤ ꯑꯃ ꯄꯥꯅꯤꯡꯗ꯭ꯔꯗꯤ ꯄꯨꯂꯞ ꯄꯥꯅꯤꯡꯗꯕꯗꯣ ꯑꯣꯏꯌꯦꯕ